ꯇꯥꯔꯕꯣ?
ꯇꯥꯕ꯭ꯔꯣ ꯍꯣꯏ ꯀꯩꯗꯧꯔꯝꯃꯤꯅꯣ ꯅꯪ?
ꯑꯁ ꯏꯔꯨꯖꯔꯨꯕꯅꯤꯗ ꯏꯁꯥꯖꯦ ꯀꯩꯅꯣ ꯇꯧꯋꯦꯅ ꯅꯣꯡꯊꯤ ꯅꯣꯡꯃꯒꯤ ꯀꯩꯃ ꯀꯩꯅꯣꯝ ꯂꯩꯗꯥꯏꯅꯦ ꯍꯨꯃꯥꯡ ꯅꯞꯄꯤ ꯀꯥꯡꯕꯗꯣ ꯑꯗꯨ ꯇꯧꯋꯦꯅ꯫
ꯀꯩ ꯍꯤꯡꯖꯥꯡ ꯆꯥꯒ꯭ꯔꯕ?
ꯀꯩ ꯉꯁꯤ ꯏꯔꯣꯟꯕ ꯑꯣꯏꯅ ꯆꯥꯔꯦ꯫
ꯑꯣ ꯁꯣꯏꯕꯨꯝ ꯏꯔꯣꯟꯕ꯭ꯔꯣ ꯅꯠꯇ꯭ꯔꯒ ꯄꯥꯛ ꯀꯩ ꯏꯔꯣꯟꯕꯅꯣ?
ꯁꯣꯏꯖꯤꯟ ꯏꯔꯣꯝꯕꯅꯤꯗ ꯁꯣꯏꯖꯤꯟ ꯏꯔꯣꯝꯕꯇꯪ ꯆꯥꯔꯦ ꯌꯦꯔꯨꯝ ꯍꯧꯔꯒ꯫
ꯎꯝ
ꯅꯣꯏ ꯀꯩꯗꯧꯔꯕ?
ꯑꯈꯣꯏꯗꯤ ꯑꯗꯨꯝ ꯀꯩꯅꯣ ꯇꯧꯔꯦ ꯉꯥ ꯀꯧꯇꯥ ꯃꯣꯔꯦꯔꯣꯝꯗꯒꯤ ꯄꯨꯔꯛꯄ ꯇꯤꯟ ꯐꯤꯁꯇꯍꯥꯏꯅꯕꯗꯣ
ꯑꯣ
ꯑꯗꯨ ꯑꯣꯏꯅ ꯆꯥꯔꯒ ꯂꯩꯔꯦ꯫
ꯍꯧꯖꯤꯛꯁꯤꯕꯨ ꯃꯣꯔꯦꯔꯣꯝꯗꯗꯤ ꯃꯨꯁꯂꯤꯝꯗꯤ ꯆꯪꯉꯤꯖꯥꯠꯂꯣ?
ꯑ ꯃꯣꯔꯦꯔꯣꯝꯗ ꯑꯗꯨ ꯈꯥꯏꯕ ꯍꯥꯏꯐꯦꯠꯇꯤ ꯆꯪꯉꯝꯒꯅꯤ ꯍꯥꯏꯗꯤ ꯃꯣꯏꯒꯤ ꯆꯥꯅꯤꯡꯉꯥꯏ ꯊꯛꯅꯤꯡꯉꯥꯏ ꯍꯣꯏ ꯃꯣꯏꯅ ꯈꯤꯇꯪ ꯄꯨꯊꯣꯔꯛꯄꯗꯨ ꯑꯩꯈꯣꯏꯗ ꯑꯗꯨꯝ ꯐꯪꯏ ꯅꯠꯇ꯭ꯔꯥ꯫
ꯎꯝ ꯃꯣꯏꯅꯁꯨ ꯄꯨꯁꯜꯂꯝꯒꯅꯤ ꯇꯥꯟ ꯆꯥꯔꯗꯤ ꯀꯨꯀꯤꯒꯤ
ꯑꯥ ꯑꯩꯈꯣꯏ ꯍꯤꯡꯃꯤꯟꯅꯔꯤꯝꯅ ꯑꯈꯣꯏ ꯂꯩꯃꯤꯟꯅꯔꯤꯕ ꯃꯌꯥꯝꯒꯤ ꯇꯧꯗꯦ ꯑꯗꯣ ꯀꯩꯅꯣ ꯍꯪꯒꯦꯅꯦ꯫
ꯀꯩꯅꯣ?
ꯅꯣꯏ ꯅꯪꯅꯅꯦ
ꯎꯝ
ꯀ꯭ꯂꯥꯁ ꯇꯦꯟ ꯊꯥꯔꯛꯄꯗꯣ ꯀꯩ ꯁ꯭ꯀꯨꯜꯗꯅꯦꯕ?
ꯑꯩꯈꯣꯏꯒꯤ ꯃꯅꯥꯛꯇꯩ ꯈꯔ ꯆꯠꯂ ꯁꯦꯛꯇꯥꯅ ꯑꯃ ꯂꯩꯕꯗꯣ
ꯑꯥ
ꯑꯗꯨꯗ ꯏꯪꯂꯤꯁ ꯁ꯭ꯀꯨꯜ ꯃꯆꯥ ꯑꯃ ꯂꯩꯌꯦ꯫
ꯑ
ꯑꯗꯨꯗ ꯀꯣꯟꯇꯪꯗ ꯑꯗꯨꯗ ꯇꯦꯟ ꯊꯥꯔꯦꯗꯅ ꯑꯩ
ꯎꯝ
ꯑꯗꯣꯝꯗ ꯊꯥꯕ ꯑꯗꯣꯝꯗ ꯊꯥꯕꯅ ꯑꯩꯈꯣꯏ ꯌꯨꯝ ꯃꯅꯥꯛꯇ ꯁꯦꯟꯇꯔ ꯄꯤꯕ ꯍꯥꯏꯇꯥꯥꯔꯦꯅꯦ ꯑꯗꯨ ꯁ꯭ꯀꯨꯜꯗꯣ
ꯑꯣ
ꯑꯗꯨꯗ ꯂꯥꯁ ꯑꯋꯥꯔꯗ ꯇꯝꯃꯒ ꯀ꯭ꯂꯥꯁ ꯅꯥꯏꯟ ꯑꯗꯥꯏꯗ ꯅꯥꯏꯟ ꯂꯣꯟꯔꯝꯗꯥꯢ ꯑꯗꯥꯏ ꯇꯝꯃꯒ ꯑꯗꯨ ꯊꯥꯔꯦ
ꯑꯗꯨ ꯀꯩꯅꯣꯗꯤ ꯇꯨꯌꯦꯞꯇꯤ ꯀꯥꯏꯗ ꯇꯝꯃꯛꯀꯦ
ꯇꯨꯌꯦꯞꯅ ꯀꯪꯂꯥ ꯁꯥꯅ ꯑꯃ ꯂꯩꯌꯦ ꯀꯪꯂꯥꯒ ꯁ꯭ꯀꯨꯜ ꯑꯅꯧꯕꯅꯦꯅ ꯑꯩꯈꯣꯏ ꯃꯇꯝꯗꯨꯗ
ꯑꯣ꯫
ꯑꯗꯨꯗ ꯇꯝꯃꯦꯗꯅ ꯅꯪꯗꯤ ꯀꯥꯏ ꯊꯝꯃꯛꯀꯦ
ꯑꯩꯁꯦ ꯀ꯭ꯂꯥꯁ ꯑꯗꯨꯝ ꯑꯦ ꯑꯩꯈꯣꯏꯀꯥꯟꯗꯗꯤ ꯑꯦ ꯑꯅ ꯂꯩꯔꯦꯀꯣ꯫ ꯑꯦ ꯕꯤ ꯋꯥꯟ ꯇꯨ ꯊꯤꯅ ꯂꯥꯛꯈ꯭ꯔꯦꯕ꯫
ꯎꯝ
ꯁꯨꯃꯥꯏꯅ ꯇꯧꯕ ꯁꯤꯕꯨꯗꯤ ꯑꯩꯈꯣꯏ ꯇꯥꯁꯨꯕꯥꯁ ꯅꯇꯃꯛꯄ ꯁ꯭ꯀꯨꯜ ꯄ꯭ꯔꯣꯒ꯭ꯔꯦꯁꯤꯞ ꯇꯣ꯫
ꯑꯥ꯫
ꯄ꯭ꯔꯣꯒ꯭ꯔꯦꯁꯤꯞ ꯏꯪꯂꯤꯁ ꯁ꯭ꯀꯨꯜ ꯂꯝꯗꯤꯤꯡ ꯑꯅ ꯂꯩꯕ
ꯑꯣ ꯂꯝꯇꯤꯡ ꯍꯥꯏꯁꯤ ꯅꯣꯏꯔꯣꯝ ꯅꯣꯏ ꯀꯌꯥꯝ ꯅꯛꯅꯔꯒꯦ꯫
ꯑꯩꯈꯣꯏꯁꯦ ꯂꯝꯗꯤꯡꯅꯦ꯫
ꯅꯣꯏꯗꯤ ꯂꯝꯗꯤꯡ
ꯑꯥ
ꯑꯣ꯫
ꯀꯩꯅꯣ ꯇꯧꯕ ꯍꯥꯏꯇꯥꯔꯦ ꯋꯥꯡꯖꯤꯡꯒ ꯂꯝꯅꯤꯡꯒ ꯈꯦꯠꯅꯕꯁꯦ
ꯑꯥ
ꯑꯩꯈꯣꯏꯅ ꯂꯩꯔꯤꯕ ꯑꯦꯝ ꯌꯨ ꯁꯥꯁꯤꯅ ꯂꯝꯗꯤꯡꯅꯦꯕꯀꯣ
ꯑꯥ
ꯑꯁꯣ ꯀꯌꯥꯝꯒꯩ ꯑꯁꯣꯅ ꯋꯥꯡꯖꯤꯡꯅꯦꯕ
ꯑꯣꯁ ꯄꯂꯥꯏ ꯁꯣꯅ ꯈꯟꯕ
ꯎꯝ ꯁꯣꯔꯣ ꯃꯈꯥꯏ ꯍꯥꯏꯕꯅꯤꯒ
ꯑꯣ
ꯑꯗꯨꯒꯥ꯫ ꯑꯩꯈꯣꯏ ꯁꯀ꯭ꯨꯜꯗꯣ ꯑꯩꯈꯣꯏ ꯌꯨꯝꯗꯒꯤ ꯀꯤꯂꯣꯃꯤꯇꯔ ꯑꯃꯃꯨꯛꯀꯤ ꯑꯃꯗꯤ ꯐꯥ ꯑꯃꯍꯣꯏ ꯑꯃ ꯍꯥꯏꯔꯁꯤꯅꯦ꯫ ꯑꯃꯃꯨꯛꯀꯤ ꯆꯥꯡ ꯈꯛꯇꯅꯦꯕꯀꯣ
ꯑꯥ
ꯑꯗꯣ ꯅꯪ ꯀꯩꯅꯣꯗꯤ꯫ ꯑ ꯑꯗꯨꯒ ꯑꯩ ꯀꯩꯅꯣꯗꯤ ꯇꯨꯋꯜꯞꯇꯤ ꯑꯃꯨꯛ ꯑꯩꯁꯦ ꯑꯍꯥꯟꯕꯗ ꯏ ꯀꯦꯗ ꯁꯥ ꯏꯀꯦꯗꯣ꯫
ꯑꯥ꯫
ꯑꯗꯨꯗ ꯇꯧꯔꯝꯃꯦ ꯊꯥ ꯑꯃ ꯃꯈꯥꯏꯃꯨꯛ
ꯇꯣꯛꯑꯕꯗꯨꯒ
ꯎꯝ ꯑꯗꯨꯗ ꯑꯩꯁꯨ ꯁꯨꯝ ꯂꯩꯐꯝ ꯈꯣꯠꯐꯝ ꯆꯥꯐꯝꯗ ꯀꯩ ꯏꯁꯥꯅ ꯌꯥꯝꯅ ꯍꯩꯅꯖꯗꯕ ꯍꯥꯏꯇꯥꯔꯦ
ꯑ
ꯑꯗꯒꯤꯗꯤ ꯑꯩ ꯇꯣꯛꯊꯣꯛꯑꯒ ꯑꯩꯈꯣꯏ__ ꯑꯗꯨꯒꯤ ꯀꯤꯂꯣꯃꯤꯇꯔ ꯑꯃ ꯃꯈꯥꯏꯃꯨꯛ ꯆꯠꯂꯒ ꯄ꯭ꯔꯣꯒꯦꯁꯤꯞ ꯏꯪꯂꯤꯁ ꯁ꯭ꯀꯨꯜꯗꯒꯤꯅ ꯃꯤꯇꯔ ꯆꯥꯇ꯭ꯔꯨꯛꯃꯨꯛ ꯆꯠꯂꯒ ꯂꯩꯕ ꯑꯩꯈꯣꯏ ꯌꯨꯝꯗꯒꯤꯅ ꯀꯤꯂꯣꯃꯤꯇꯔ ꯑꯃ ꯃꯈꯥꯏꯃꯨꯛ ꯆꯠꯂꯒ ꯂꯩꯕ ꯔꯣꯌꯦꯜ ꯑꯦꯀꯥꯗꯃꯤꯅꯦ ꯍꯥꯏꯌꯔ ꯁꯦꯀꯦꯟꯗꯔꯤꯅ ꯑꯃ ꯂꯩꯌꯦꯕ꯫
ꯔꯣꯌꯦꯜ ꯑꯦꯀꯥꯗꯃꯤ ꯅꯣꯢꯔꯣꯝꯗꯁꯨ ꯂꯩꯕ꯭ꯔꯣ ꯍꯥꯢꯖꯦ꯫
ꯂꯩꯌꯦ
ꯋꯥꯡꯈꯩꯗꯁꯨ ꯑꯃ ꯂꯩꯕꯗꯨ ꯈꯡꯕ꯭ꯔꯥ
ꯈ ꯍ
ꯎꯝ
ꯅꯪ ꯔꯣꯌꯦꯜ ꯑꯦꯀꯥꯗꯃꯤꯒꯤ ꯋꯥꯈꯩ ꯍꯥꯏꯕꯅꯦꯕ
ꯍ
ꯑꯩꯈꯣꯏ ꯔꯣꯌꯦꯜ ꯑꯦꯀꯥꯗꯃꯤ ꯍꯌꯥꯁꯤ ꯀꯔꯤ ꯂꯝꯗꯤꯡꯅꯦ ꯍꯥꯏꯌꯦꯕ
ꯍꯥ
ꯑꯗꯨ ꯑꯗꯨꯁꯨ ꯇꯝꯃꯦ
ꯎꯝ
ꯅꯪꯗꯤ ꯇꯨꯌꯦꯜꯞꯇ ꯁꯥꯏꯟꯁ ꯂꯧꯔꯛꯄ꯭ꯔꯣ ꯑꯥꯔꯠꯁ ꯂꯧꯔꯛꯄ꯭ꯔꯣ ꯀꯩ ꯂꯧꯔꯛꯀꯦ
ꯁꯥꯏꯖ ꯑꯣꯢ ꯂꯧꯔꯛꯑꯦ ꯑꯩꯗꯤ
ꯑꯣ
ꯁꯥꯏꯟꯁꯇꯁꯨ ꯃꯦꯠꯁ ꯂꯧꯔꯛꯑꯦ
ꯑꯣ ꯆꯞ ꯃꯥꯟꯅꯩꯅꯦ ꯑꯗꯨꯗꯤ ꯑꯩꯁꯨ ꯑꯣ
ꯈꯣꯟꯊꯪꯗ ꯊꯕꯛꯁꯤꯅ ꯊꯕꯛ ꯑꯃ ꯇꯧꯍꯧꯔꯗꯤ ꯐꯔꯦꯅ ꯇꯧꯕꯗꯒꯤ ꯄꯨꯡꯂꯣꯏ ꯂꯣꯏꯈꯤꯕꯅꯤꯗ
ꯐꯩꯗ ꯍꯧꯖꯤꯛ ꯃꯇꯝꯗ ꯍꯥꯏꯕꯩꯋ꯭ꯅꯤ ꯂꯥꯏꯔꯤꯛꯁ ꯃꯌꯥꯝ ꯇꯝꯃꯒ ꯊꯕꯛ ꯐꯪꯅꯤ ꯍꯥꯏꯕꯁꯨ ꯑꯝꯇ ꯂꯩꯇꯦꯕ
ꯎꯝ
ꯑꯗꯨꯅ ꯏꯁꯣꯔꯅ ꯑꯩꯉꯣꯟꯗ ꯄꯤꯕ ꯑꯃꯨꯛꯇꯪ ꯄꯤꯕ ꯒꯣꯜꯗꯟ ꯆꯥꯟꯁ ꯑꯁꯤ ꯁꯠ ꯁꯠ ꯇꯧꯍꯧꯕꯅ ꯐꯩꯗꯅ
ꯎꯝ ꯑꯩꯁꯨ ꯀꯩꯅꯣꯗꯒ ꯇꯧꯔꯛꯑꯦꯕ ꯗꯣꯟ ꯕꯁꯀꯣꯗꯣ ꯆꯃꯥꯄꯟꯒꯤ
ꯑꯥ
ꯗꯨꯇꯗ ꯊꯝꯃꯦꯕ
ꯑꯣ
ꯑꯗꯨꯒꯤ ꯇꯦꯟ ꯇꯦꯟꯗꯨꯅ ꯁꯣꯝꯗ ꯑꯦꯇꯦꯁ ꯇꯧꯔꯒ ꯊꯥꯔꯛꯄꯅꯦꯕ ꯑꯈꯣꯏꯒꯤ ꯃꯅꯥꯥꯛꯀꯤ ꯁꯀ꯭ꯨꯜ ꯑꯃ ꯂꯩꯕ ꯍꯥꯏꯇꯥꯔꯦ ꯒꯣꯔꯃꯦꯟ ꯁ꯭ꯀꯨꯜ ꯑꯃ
ꯑꯥ
ꯑꯗꯨꯗ ꯁꯦꯟꯇꯔꯒ ꯄꯤ ꯄꯤꯅ ꯁꯨꯝ ꯍꯥꯏꯅꯔꯛꯄꯇꯥꯥꯔꯦꯅꯦ ꯃꯌꯥꯝꯁꯦ
ꯑꯥ
ꯑꯗꯨ ꯇꯧꯔ ꯊꯥꯕꯅꯦ ꯑꯩꯈꯣꯏ ꯍꯦꯛ ꯁꯨꯃꯥꯡ ꯑꯦ ꯑꯩꯈꯣꯏ ꯁꯨꯃꯥꯡꯉꯦ ꯑꯩꯈꯣꯏ ꯍꯦꯛ ꯊꯣꯡꯉꯥꯟꯅ ꯊꯥꯏ
ꯑꯣ ꯑꯩꯖꯝꯁꯦ
ꯎꯝ
ꯑꯗꯨꯝ ꯌꯥꯝ ꯅꯨꯡꯉꯥꯏꯅ ꯊꯥꯈꯤ ꯑꯦꯛꯖꯥꯝꯁꯦ ꯑꯗꯨꯗꯤ
ꯌꯥꯝ ꯅꯨꯡꯉꯥꯏꯅ ꯆꯠꯅꯕꯤ ꯁꯨꯝ ꯌꯥꯎꯈ꯭ꯔꯦꯗꯅ
ꯑ ꯑꯗꯨꯅꯦ ꯑꯈꯣꯏꯒꯤ ꯍꯧꯖꯤꯛ ꯂꯩꯔꯤꯕ ꯈꯣꯏꯒꯤ ꯆꯠꯅꯕꯤꯖꯤ ꯌꯥꯎꯗ꯭ꯔꯗꯤ ꯑꯩꯅ ꯑꯗꯨꯝ ꯌꯥꯗꯦꯕ ꯆꯠꯅꯕꯤ ꯑꯃ ꯌꯥꯎꯒꯗꯕꯅꯦꯕ ꯍꯧꯖꯤꯛ ꯃꯇꯝꯁꯤꯗꯗꯤꯀꯣ
ꯃꯥꯅꯦ ꯁ꯭ꯀꯨꯜꯅꯗꯤ ꯁꯨꯝ ꯆꯠꯅꯕꯤꯗ ꯈꯪꯉꯦꯕ
ꯎꯝ ꯑꯗꯨꯃꯥꯏꯅ ꯈꯔ ꯇꯧꯗꯗꯤ ꯑꯁ ꯍꯧꯖꯤꯛꯀꯥꯟꯁꯤꯕꯨ ꯑꯩ ꯀꯣꯂꯦꯖꯇꯤ ꯑꯩꯈꯣꯏꯗꯨꯗ ꯋꯥꯏ ꯀꯦꯅ ꯂꯩꯌꯦ
ꯑꯥ
ꯑꯥ ꯑꯗꯨꯝ ꯆꯞ ꯃꯥꯟꯅꯩꯗꯦ ꯋꯥꯏ ꯀꯦ ꯍꯥꯏꯁꯤꯅ ꯇꯦꯟꯊꯥ ꯆꯪꯉꯤꯕꯒꯤ ꯂꯝ ꯂꯝ ꯑꯃꯥꯏ ꯍꯥꯢꯔꯗꯤ ꯈꯪꯉꯔꯣꯢꯔ ꯑꯩꯈꯣꯏꯔꯣꯝ ꯆꯪꯈꯤꯕꯒꯤ ꯂꯝꯕꯤ ꯑꯃ ꯂꯩꯌꯦꯕꯀꯣ
ꯑꯗꯨꯒ
ꯋꯥꯏ ꯀꯦꯖꯤꯅ ꯀꯃꯥꯏꯅ ꯂꯩꯒꯦ ꯍꯥꯢ ꯀꯥꯟꯗ ꯑꯁꯤꯒꯤ ꯀꯌꯥꯝꯒꯩꯒꯤ ꯀꯌꯥꯝꯒꯩꯒꯤ ꯍꯦꯛ ꯃꯆꯤꯟꯁꯦ
ꯑ
ꯍꯥꯏꯋꯦꯒꯤ ꯍꯦꯛ ꯊꯪꯅꯅ ꯂꯩꯕ ꯌꯨꯝꯊ ꯍꯥꯏꯋꯦꯒꯤ ꯊꯪꯅ ꯗꯨꯀꯥꯟ ꯐꯝꯗ ꯑꯗꯨꯃꯥꯏꯅ ꯋꯥꯏ ꯀꯦ ꯗ ꯂꯩꯔꯦ꯫
ꯑꯣ꯫ ꯀꯣꯂꯦꯖꯇꯅ ꯀꯩ ꯂꯧꯔꯕ
ꯑꯩꯖꯦ ꯀꯣꯂꯦꯖꯇ ꯕꯣꯠꯅꯤꯗ ꯑꯣꯅꯔꯁ ꯇꯧꯔꯛꯑꯦ꯫
ꯑꯩꯁꯨ ꯂꯥꯁꯇꯗꯤ ꯑꯥꯔꯠꯁ ꯑꯣꯟꯊꯣꯛꯑꯦ ꯀꯣꯂꯦꯖꯇꯗꯤ
ꯑꯣ
ꯑꯩꯅ ꯑꯃꯨꯛꯩꯅꯣ ꯏꯀꯣꯃꯤꯛꯁꯇꯧꯔꯑꯦ
ꯑꯥ
ꯍꯥꯏꯕꯗꯤ ꯀꯣꯂꯦꯖꯅꯤꯅ ꯃꯦꯟ ꯃꯥꯟ ꯇꯥꯗ꯭ꯔꯦ ꯂꯥꯏꯔꯤꯛ ꯐꯖꯅ ꯇꯝꯗꯧꯅꯗ꯭ꯔꯃꯤꯅꯅ
ꯍꯣꯏꯅꯦ ꯑꯗꯣ ꯕꯣꯠꯅꯤꯒꯤꯗꯤ ꯑꯩꯈꯣꯏ ꯇꯝꯃꯛꯄꯗꯣ ꯑꯩꯈꯣꯏꯒꯤ ꯀꯣꯂꯦꯖꯁꯦ ꯃꯤꯅ ꯀꯌꯥ ꯀꯩꯁꯨ ꯀꯥꯟꯅꯕ ꯀꯣꯂꯦꯖꯇꯤ ꯑꯣꯏꯗꯦꯕꯀꯣ꯫
ꯑꯣ
ꯑꯈꯣꯏꯒꯤ ꯑꯣꯏꯅꯗꯤ ꯑꯩꯈꯣꯏ ꯏꯃꯥꯟꯅꯕ ꯑꯩꯈꯣꯏ ꯇꯔꯥꯇꯔꯨꯛꯁꯦ꯫
ꯎꯡ꯫
ꯄꯨꯟꯖꯜꯂꯦ ꯑ ꯄꯨꯟꯖꯜꯂꯒ꯫ ꯑꯩꯈꯣꯏꯁꯦ ꯁꯨꯃꯥꯏ ꯁꯨꯃꯥꯏꯅ ꯈꯤꯇꯪ ꯇꯧꯍꯧꯕꯅ ꯐꯩ ꯈꯣꯠꯍꯧꯋꯤꯌꯦꯡꯋꯥꯏ ꯄꯨꯂꯞ ꯂꯥꯏꯟꯗ ꯆꯠꯈꯤꯗꯣꯏ ꯁꯔꯨꯛ ꯃꯌꯥꯝ ꯇꯥꯟꯅꯔꯒ ꯑꯩꯈꯣꯏꯗꯤ ꯌ ꯃꯅꯥꯛꯛꯇ ꯂꯣꯏ ꯑꯣꯏꯔꯗ꯭ꯔꯥ
ꯍ
ꯑꯗꯨꯅ꯫ ꯀꯣꯂꯦꯖꯁꯦ ꯁꯕꯖꯦꯛ ꯑꯃ ꯈꯜꯂꯒ ꯄꯣꯠꯅꯤꯗ ꯇꯧꯔꯁꯦꯅ ꯃꯌꯥꯝꯁꯦ ꯑꯩꯈꯣꯏꯁꯦ ꯕꯣꯅꯤ ꯇꯧꯁꯦ ꯍꯥꯏꯕꯁꯦ ꯑꯩꯈꯣꯏ ꯃꯔꯤ ꯃꯔꯤꯅ ꯑꯩꯈꯣꯏ ꯇꯔꯥꯇꯔꯨꯛꯅꯦꯕꯀꯣ
ꯎꯝ
ꯍꯞꯇꯥ ꯑꯝꯗ ꯀ꯭ꯂꯥꯁ ꯃꯔꯤꯔꯛ ꯃꯔꯤꯔꯛ ꯇꯧꯋꯦꯕ꯫
ꯑꯣ꯫
ꯇꯤꯝ ꯃꯔꯤ ꯃꯔꯤꯅ ꯏꯁꯀ꯭ꯋꯥꯠ ꯑꯃ ꯑꯃ ꯁꯦꯝꯃꯤꯅꯦꯕ
ꯑꯦ
ꯃꯟꯗꯦ ꯅꯨꯃꯤꯠꯠꯇꯅ ꯅꯣꯏ ꯂꯥꯛꯑꯣ ꯇ꯭ꯨꯋꯁꯗꯦ ꯅꯨꯃꯤꯠꯇꯅ ꯅꯣꯏ ꯂꯥꯛꯑꯣ ꯊꯥꯔꯁꯗꯦ ꯅꯨꯃꯤꯠꯇꯅ ꯅꯣꯏ ꯂꯥꯛꯑꯣ꯫ ꯊꯥꯔꯛ ꯊꯥꯔꯛꯄꯗꯤ ꯒ꯭ꯔꯨꯞꯇ ꯑꯩꯈꯣꯏꯒꯤ ꯋꯥꯆꯞ ꯒ꯭ꯔꯨꯞ ꯁꯦꯝꯃꯦꯕꯀꯣ ꯑꯗꯨ ꯑꯗꯨꯗ ꯌꯦꯡꯉꯣ ꯂꯥꯛꯅꯤꯡꯉꯒꯅ ꯑꯗꯨꯝ ꯂꯥꯛꯑꯁꯨ ꯌꯥꯔꯦ ꯂꯥꯛꯇꯕꯗꯤ ꯁꯨꯡꯌꯥ ꯌꯥꯗꯦ ꯍꯥꯏꯗꯤ ꯑꯩꯈꯣꯏꯒꯤ ꯑꯩꯈꯣꯏ ꯑꯣꯖꯥꯗꯨꯅ ꯑꯩꯈꯣꯏꯗ ꯇꯥꯍꯅꯤꯡꯗꯕ ꯈꯪꯅꯤꯡꯕꯗꯨꯒꯤ ꯃꯇꯨꯡ ꯏꯟꯅ ꯑꯗꯨꯃꯥꯏꯅ ꯇꯧꯔꯤꯑꯕ
ꯀꯩꯅꯣꯗꯤ ꯃꯤꯗꯤ ꯀꯌꯥꯝ ꯇꯝꯒꯦ ꯅꯣꯢ ꯀꯣꯂꯦꯁꯇꯤ꯫
ꯑꯦ ꯃꯤꯒꯤꯗꯤ ꯃꯌꯥꯝ ꯇꯝꯃꯤꯍꯦ꯫
ꯑꯣ
ꯍꯥꯏꯗꯤ ꯃꯤ ꯂꯤꯁꯤꯡ ꯑꯃꯗꯤ ꯑꯃꯝ ꯍꯦꯜꯂꯦꯕ ꯇ ꯀꯣꯂꯦꯖꯇꯃꯤꯗꯣ
ꯎꯝ
ꯑꯗꯨꯅ ꯁꯤꯗ ꯑꯌꯥꯝꯕꯅ ꯁꯤꯗ ꯇꯝꯃꯤꯁꯤ ꯋꯥꯡꯖꯤꯡ ꯂꯝꯗꯤꯡ ꯇꯦꯟꯊꯥ꯫ ꯍꯩꯔꯣꯛ ꯈꯣꯡꯖꯣꯝ ꯁꯥꯄꯝ ꯂꯥꯡꯉꯥꯊꯦꯟ꯫
ꯎꯝ꯫
ꯁꯨꯝꯕꯁꯦ ꯑꯌꯥꯝꯕ ꯂꯣꯏ ꯇꯝꯃꯦ
ꯂꯥꯡꯒꯊꯦꯟꯁꯤꯗꯤ ꯂꯝ ꯆꯥꯎꯕ꯭ꯔꯣ
ꯎꯝ ꯂꯉ ꯁꯦꯟꯁꯦ ꯑꯗꯨꯝ ꯀꯩ ꯍꯥꯏꯅꯤ ꯃꯤꯁꯤꯡꯗꯤ ꯌꯥꯝ ꯇꯥꯗꯕ ꯃꯥꯜꯂꯦꯕꯀꯣ꯫
ꯎꯝ꯫
ꯑꯗꯨꯝ ꯀꯌꯥꯝ ꯆꯥꯎꯕ ꯅꯠꯇꯦ ꯌꯥꯝ ꯆꯥꯎꯈꯤ ꯚꯔꯒ ꯌꯥꯔꯤ ꯄꯣꯛꯂꯒ ꯆꯥꯎꯔꯤ ꯁꯨꯃꯥꯏꯅꯗꯤ ꯆꯥꯎꯗꯦ ꯑꯩꯈꯣꯏꯒꯤ ꯂꯩꯔꯤꯕ ꯑꯩꯈꯣꯏꯒꯤ ꯂꯝ ꯂꯩꯔꯤꯕ ꯂꯝ ꯇꯤꯡ ꯍꯥꯏꯔꯤꯁꯦ
ꯎꯝ
ꯁꯦꯡꯕꯗ ꯆꯥꯎꯋꯤ ꯃꯣꯏꯁꯨ
ꯑꯣ ꯑꯗꯣ ꯅꯣꯏ ꯀꯦꯟꯗ꯭ꯔꯗꯤ ꯍꯩꯔꯣꯛꯇ ꯁꯨꯝ ꯑꯣꯏꯕ꯭ꯔꯥ ꯀꯩ ꯑꯣꯏꯒꯦ
ꯎꯝ ꯑꯣꯏꯗꯦ ꯑꯩꯈꯣꯏꯗꯤ ꯈꯥꯉꯕꯣꯛ ꯀꯦꯟꯗ꯭ꯔ ꯑꯣꯏꯌꯦ
ꯈꯥꯡꯉꯕꯣꯛꯇꯤ ꯀꯩꯅꯣꯒꯤ ꯃꯆꯥꯅ ꯀꯥꯏ ꯍꯥꯏꯕꯗꯨꯔꯣ
ꯍꯣꯏ ꯍꯣꯏ ꯏꯕꯣꯕꯤꯒꯤ ꯃꯆꯥꯅꯨꯄꯥ ꯑꯣꯀ꯭ꯔꯝ ꯁꯨꯔꯖꯀꯨꯃꯥꯔꯅ ꯀꯥꯕ ꯀꯦꯟꯗ꯭ꯔꯗꯣ
ꯎꯝ
ꯑꯗ ꯑꯗꯨꯝ ꯑꯣꯏꯌꯦ
ꯍꯩꯔꯣꯛꯅ ꯍꯩꯔꯣꯛꯅ ꯀꯩ ꯑꯣꯏꯖꯕ ꯊꯧꯕꯥꯜ
ꯑꯥ ꯍꯥꯏꯔꯣꯛꯀꯤꯗꯤ ꯍꯩꯔꯣꯛ ꯀꯦꯟꯗ꯭ꯔ ꯑꯣꯏꯌꯦ
ꯑꯣ
ꯑꯗꯨꯗꯤ ꯋꯥꯡꯖꯤꯡꯒꯤꯖꯨ ꯋꯥꯡꯖꯤꯡ ꯇꯦꯟꯊꯥ ꯑꯦꯁꯦꯝꯕ꯭ꯂꯤ ꯑꯣꯏꯈꯔꯦ ꯃꯣꯏꯁꯨ
ꯈꯥꯏꯗꯣꯛꯈ꯭ꯔꯕ꯫
ꯑ ꯃꯣꯏꯁꯨ ꯑꯩꯈꯣꯏ ꯁꯤꯁꯦ ꯑꯩꯅ ꯈꯪꯉꯛꯄꯗꯩ ꯑꯗꯨꯝ ꯈꯥꯏꯔꯝꯃꯦꯗ ꯈꯥꯏꯔꯝꯃꯦꯗꯤ꯫ ꯑꯩꯈꯣꯏꯒꯤ ꯂꯝꯗꯤꯡ ꯁꯉꯥꯏꯌꯨꯝꯐꯝ ꯁꯝꯕ꯭ꯔꯥꯝꯁꯤꯅ ꯑꯃꯨꯛ ꯀꯩꯅꯣ ꯑꯣꯏꯕ ꯈꯥꯡꯉꯕꯣꯛ ꯀꯦꯟꯗ꯭ꯔ ꯑꯣꯏꯕꯀꯣ꯫
ꯎꯝ
ꯑꯗꯒꯤ ꯋꯥꯡꯖꯤꯡ ꯂꯣꯝꯗ ꯍꯥꯏꯔꯒꯅ ꯋꯥꯡꯖꯤꯡ ꯇꯦꯛꯆꯝ ꯇꯦꯟꯊꯥ ꯂꯥꯡꯉꯥꯊꯦꯟ ꯃꯣꯏꯅ ꯑꯃꯨꯛ ꯑꯗꯩ ꯐꯨꯟꯗꯔꯩꯀꯣ
ꯎꯝ꯫
ꯃꯣꯏꯁꯤꯅ ꯑꯃꯨꯛ ꯋꯥꯡꯖꯤꯡ ꯇꯦꯟꯊꯥ ꯀꯦꯟꯗ꯭ꯔ ꯑꯣꯏꯌꯦꯕꯀꯣ
ꯑꯣ
ꯍꯣꯏ ꯅꯛꯅꯅ ꯂꯩꯔꯁꯨ ꯑꯃꯒ ꯑꯃꯒ ꯑꯝꯇ ꯄꯨꯟꯗ꯭ꯔꯦ ꯍꯥꯏꯇꯥꯔꯦ ꯀꯦꯟꯗ꯭ꯔꯁꯦ
ꯆꯣꯏ ꯆꯣꯏꯅ ꯂꯣꯏꯅꯔꯦꯅꯦ
ꯎꯝ ꯑꯗꯨꯒ ꯍꯩꯔꯣꯛꯀꯤꯅ ꯑꯃꯨꯛ ꯍꯩꯔꯣꯛ ꯂꯩꯔꯦ ꯁꯂꯨꯡꯕꯝ ꯂꯩꯔꯦ ꯎꯈꯣꯡꯁꯥꯡ ꯂꯩꯔꯦ ꯃꯣꯏꯅ ꯑꯃꯨꯛ ꯍꯩꯔꯣꯛ ꯀꯦꯟꯗ꯭ꯔ ꯑꯃꯨꯛ ꯑꯣꯏꯌꯦꯕ
ꯍꯩꯔꯣꯛ ꯍꯩꯔꯣꯛ ꯂꯣꯝꯗꯁꯨ ꯃꯤ ꯌꯥꯝ ꯇꯥꯕ ꯃꯥꯜ ꯂꯩ ꯃꯥꯜꯂꯦꯅꯦ
ꯍꯩꯔꯣꯛꯇꯤ ꯐꯖꯅ ꯃꯤ ꯇꯥꯏꯍꯦ
ꯄꯥꯔꯠ ꯄꯥꯔꯠ ꯌꯥꯝ ꯈꯥꯏꯗꯣꯛꯇꯥꯏꯅꯦ
ꯑ ꯍꯩꯔꯣꯛ ꯄꯥꯔꯠ ꯋꯥꯟ ꯄꯥꯔꯠ ꯇꯨ ꯄꯥꯔꯠ ꯊ꯭ꯔꯤ ꯑꯗꯒꯤꯗꯤ ꯂꯩꯇꯥꯟꯃꯈꯣꯡ ꯑꯗꯒꯤ ꯀꯔꯤ ꯃꯣꯏ ꯌꯥꯝ ꯂꯩꯕꯅꯤꯅꯦ
ꯎꯝ ꯑ
ꯍꯥꯏꯗꯤ ꯌꯥꯝ ꯆꯥꯎꯋꯦꯕ ꯍꯩꯔꯣꯛꯁꯦ
ꯑꯣ ꯁꯨꯕꯥꯁꯍꯣꯏꯗꯤ ꯅꯣꯏ ꯍꯥꯟꯅ ꯈꯪꯅꯗꯔꯣ
ꯈꯪꯅꯩꯗ ꯃꯥꯗꯤ ꯎꯝ ꯃꯥꯗꯤ ꯑꯩꯈꯣꯏꯗꯩꯩ ꯕꯦꯁ ꯑꯍꯨꯝ ꯍꯥꯜꯂꯦꯕꯀꯣ
ꯑꯥ
ꯎꯝ ꯑꯩ ꯍꯣꯏ ꯑꯗꯨ ꯀꯧꯕꯨꯗꯤ ꯀꯧꯅꯩ ꯃꯥꯒ ꯑꯩꯒꯗꯤ ꯀꯥ ꯍꯦꯟꯅ ꯄꯨꯜꯂꯛꯇꯦ ꯄꯨꯜꯂꯛꯇꯦꯗꯤ ꯃꯥꯒꯤ ꯍꯦꯛ ꯇꯨꯏꯟꯁ ꯑꯃ ꯂꯩꯌꯦꯕ ꯗꯥꯆꯟꯗ꯭ꯔꯅ
ꯁꯨꯕꯥꯁ ꯍꯣꯏꯁꯦ ꯇꯨꯏꯟꯁꯂꯣ
ꯃꯥꯅꯤ
ꯑꯣ
ꯃꯥꯗꯤ ꯑꯁꯤ ꯃꯤ ꯄꯤꯛꯑꯒ ꯈꯔ ꯉꯧꯖꯩ ꯍꯥꯏꯕ ꯋꯥꯅꯤ ꯃꯁꯛ ꯊꯤꯗ꯭ꯔꯣ
ꯑꯥ
ꯃꯥ ꯁꯨꯃꯥꯏꯅ ꯇꯧꯗꯦꯕ ꯑꯃꯗꯨꯅ ꯏꯪ ꯇꯞꯄꯒꯥ ꯂꯦꯝꯃꯒ ꯍꯥꯏꯗꯤ ꯃꯤꯒꯤ ꯅꯤꯄꯥ ꯃꯆꯥ ꯑꯃ ꯑꯣꯏꯕꯒꯤ ꯏꯪ ꯇꯞꯄ ꯂꯦꯝꯕ ꯃꯁꯛ ꯃꯇꯧ ꯐꯖ ꯐꯖ ꯑꯩꯈꯣꯏꯅ ꯋꯥꯡ ꯆꯥꯎ ꯀꯥꯠꯇꯣ
ꯑꯥ
ꯂꯣꯏ ꯌꯥꯎꯋꯣꯏꯕ
ꯎꯝ
ꯑꯁꯤꯁꯤꯅ ꯃꯤꯅꯦꯅꯥ ꯍꯨꯏ ꯃꯨꯛꯇꯪ ꯋꯥꯡꯉꯤ ꯑꯗꯨꯒ ꯑꯁ ꯉꯥꯡꯕꯗꯤ ꯂꯣꯏꯔꯦꯍꯦ ꯋꯥꯖꯥꯎꯗꯤ
ꯍꯦ ꯍꯦ
ꯅꯍꯥ ꯑꯩꯅ ꯐꯨꯒꯦ ꯇꯧꯕꯅꯦ
ꯎꯝ
ꯃꯆꯤꯟ ꯃꯈꯥ ꯌꯥꯝ ꯀꯜꯂꯦꯅ
ꯑꯣ
ꯃꯌꯥꯝ ꯆꯪ ꯈꯥꯡꯉꯤꯕ ꯍꯥꯏꯇꯥꯔꯦ
ꯎꯝ
ꯃꯥꯁꯦ ꯃꯌꯥꯝꯆꯥꯡ ꯈꯥꯝꯃꯦꯅꯒ ꯑ ꯑꯩꯗꯤ ꯑꯗꯨꯝ ꯃꯌꯥꯝꯅ ꯈꯥꯝꯗꯩꯗꯤ ꯊꯥꯗꯣꯛ ꯊꯝꯃꯦꯕ
ꯎꯝ
ꯃꯌꯥꯝꯅ ꯈꯜꯂꯤꯗꯨꯅ ꯑꯃꯨꯛ ꯁꯤ ꯃꯥꯁꯦ ꯃꯌꯥꯝꯅ ꯑꯩꯅ ꯑꯃꯨꯛ ꯐꯨꯕꯤꯈ꯭ꯔꯗꯤꯅ ꯃꯌꯥꯝꯁꯤꯅ ꯀꯣꯏꯁꯟꯂ ꯊꯝꯃꯤꯅꯦꯕ
ꯁ ꯃꯥꯅ ꯃꯌꯥꯝꯅ ꯐꯥꯕꯗꯨꯗꯥ ꯃꯥꯅ ꯆꯣꯡꯈꯠ ꯆꯣꯈꯠꯇꯅ ꯑꯩ ꯅꯪ ꯑꯩꯉꯣꯟꯗꯥ ꯎꯁꯤꯇꯥꯕ ꯈꯣꯠꯇꯕ ꯇꯧꯕ ꯍꯥꯏꯇꯥꯔꯦ
ꯎꯝ ꯎꯝ
ꯑꯩꯅ ꯅꯪꯁꯦ ꯑꯩꯅ ꯑꯃꯨꯛ ꯊꯥꯕꯗ ꯊꯥꯐꯝ ꯂꯩꯇꯦꯅ ꯍꯥꯏꯔꯒ ꯇꯨꯃꯤꯟ ꯇꯨꯝꯃꯨꯔꯣꯅ ꯃ ꯀꯥ ꯇꯨꯝꯍꯟꯈ꯭ꯔꯦ ꯃꯥꯁꯦ ꯀꯞꯄꯒ ꯇꯨꯝꯈ꯭ꯔꯦ
ꯐꯔꯦꯅꯦ ꯌꯥꯝ ꯉꯥꯡꯈꯔꯦꯕꯥ
ꯑ ꯁꯨꯝ ꯃꯣꯏꯁꯦ ꯂꯨꯅ ꯆꯥꯟꯅ ꯇꯧꯋꯦꯅ ꯁꯨꯝ ꯇꯧꯋꯦ ꯑꯃꯨ ꯃꯨꯛ ꯄꯥꯛ ꯄꯥꯛ ꯊꯗꯤ ꯌꯥꯔꯣꯏ ꯃꯣꯏꯁꯤ
ꯑꯃꯨꯛ ꯈꯨꯐꯨ ꯈꯟ ꯈꯨꯐꯨ ꯑꯃꯃꯨꯛ ꯀꯥꯛꯊꯣꯛꯇꯗꯤ ꯌꯥꯗ꯭ꯔꯦ ꯀꯩꯅꯣ
ꯑꯁ ꯑꯁꯤꯁꯦ ꯃꯆꯤꯟ ꯃꯈꯥ ꯌꯥꯝ ꯀꯜꯂꯤꯅꯦ ꯁꯤꯁꯦ ꯏꯁꯧꯅ ꯃꯔꯣꯝ ꯂꯥꯡꯉꯤꯕ
ꯑꯗꯨꯗꯤ ꯈꯔ ꯐꯔꯕꯣ
ꯍꯧꯖꯤꯛꯄꯨꯗꯤ ꯃꯣꯏꯒꯤ ꯏꯖꯨꯀꯦꯁꯟ ꯁꯦꯛꯇꯔꯒꯤ ꯇꯤꯆꯔ ꯏꯖꯨꯀꯦꯁꯟꯒꯤ ꯀꯩꯅꯣ ꯇꯧꯕ ꯆꯠꯂꯨꯕꯅꯦ
ꯑꯣ
ꯊꯕꯛ ꯆꯠꯂꯨꯕꯅꯦ ꯍꯜꯂꯛꯏꯌꯦ ꯍꯜꯂꯛꯑꯦ ꯃꯥꯗꯣ ꯆꯥꯛ ꯆꯥꯔꯒ ꯉꯍꯥꯛ ꯄꯣꯊꯥꯔꯅꯤ ꯍꯥꯏꯔꯝꯕꯅꯦꯕꯥꯥ ꯑꯗꯨꯗ ꯆꯪꯉꯒ ꯑꯗꯒꯤ ꯑꯗꯨꯝ ꯑꯩꯁꯨ ꯄꯣꯊꯥꯖꯔꯁꯨ ꯅꯣꯅ ꯋꯥꯔꯝꯃꯅꯤꯅ ꯑꯗꯨꯝ